ꯑꫭ ꯇꯥꯏꯌꯦ꯫
ꯍꯧꯖꯤꯛꯗꯤ ꯇꯥꯔꯦ꯫ ꯀꯩꯗꯧꯔꯤꯒꯦ꯫
ꯑꯁ ꯍꯦ ꯂꯧ ꯆꯠꯄꯒꯤ ꯋꯥꯔꯦ ꯑꯗꯨꯒꯤ ꯇꯨꯝꯈ꯭ꯔꯦ꯫
ꯑꯗꯨꯝ ꯅꯅꯥꯎꯅꯨꯄꯗꯣ ꯃꯂꯤꯁ ꯇꯧꯕꯤꯌꯣ ꯍꯥꯏꯌꯣ꯫
ꯑꯁ ꯃꯥꯗꯤ ꯃꯥꯒꯤ ꯁꯔꯨ ꯌꯥꯝꯕꯅꯤꯅ ꯅꯥꯌꯦꯕ꯫
ꯅꯪ ꯉꯁꯤ ꯂꯧ ꯆꯠꯄꯗꯨꯕꯨ ꯀꯩꯅꯣ ꯂꯣꯏꯈ꯭ꯔꯕꯣ ꯂꯧꯔꯥꯡ ꯁꯨꯕꯗꯣ ꯀꯌꯥꯝ ꯋꯥꯠꯂꯤꯒꯦ꯫
ꯍꯧꯕꯗ ꯉꯥꯏꯔꯤꯌꯦ꯫
ꯅꯨꯃꯤꯠ ꯀꯌꯥꯅꯤ ꯆꯠꯂꯒ ꯂꯣꯏꯗꯣꯏꯕ꯫
ꯅꯨꯃꯤꯠꯇꯤ ꯍꯞꯇꯥ ꯑꯃꯃꯨꯛ ꯆꯠꯀꯅꯤ꯫
ꯑꯦ ꯅꯨꯃꯤꯠ ꯃꯉꯥꯅꯤꯔꯣ ꯍꯥꯏꯁꯦ ꯑꯦ ꯑꯗꯨ ꯑꯗꯨꯝ ꯌꯥꯝꯗ꯭ꯔꯕꯗꯨꯕꯨ ꯍꯞꯇꯥ ꯑꯃꯃꯨꯛ ꯆꯪꯒꯗ꯭ꯔꯣ꯫
ꯎꯝ ꯆꯪꯒꯅꯤ ꯅꯨꯡꯁꯥ ꯁꯥꯕꯒꯤ ꯁꯨꯕ ꯉꯝꯗꯦꯕ꯫
ꯅꯪ ꯉꯁꯥꯏ ꯄꯨꯡ ꯀꯌꯥꯗ ꯍꯜꯂꯛꯀꯦ꯫
ꯄꯨꯡ ꯑꯃ꯫ ꯑꯥꯏ ꯑꯃ ꯑꯗꯨꯋꯥꯏꯗ ꯑꯣꯏꯔꯝꯒꯅꯤ ꯈꯪꯗꯦ ꯚꯥꯔꯣꯗꯔ꯫ ꯍꯌꯦꯡꯗꯤꯀꯣ ꯍꯌꯦꯡꯗꯤ ꯄꯨꯡ ꯑꯃ ꯑꯗꯨꯋꯥꯏꯗ ꯆꯠꯂꯅꯤ꯫ ꯅꯨꯡꯁꯥ ꯁꯥꯃꯟꯕꯒꯤ ꯁꯨꯕ ꯌꯥꯗꯦꯕ꯫
ꯑ ꯑꯌꯨꯛꯇꯗꯤ꯫
ꯑꯌꯨꯛꯇꯤ ꯆꯠꯄ ꯉꯝꯃꯣꯏ ꯆꯥꯛ ꯂꯥꯝꯒꯅꯤ꯫
ꯍꫭ ꯍꯣꯏ ꯊꯦꯡꯅ ꯆꯠꯂꯣ ꯅꯨꯡꯁꯥ ꯈꯔ ꯅꯦꯝꯗꯕ ꯇꯥꯏꯃꯤꯡꯗꫭ ꯆꯠꯂꯣ꯫ ꯅꯪꯗꯤ ꯀꯥꯏꯗꯒꯤ ꯅꯨꯡꯁꯥ ꯍꯦꯛ ꯁꯥꯕ ꯄꯨꯔꯥ ꯁꯥꯏ ꯍꯦꯛ ꯈ꯭ꯋꯥꯏꯗꯒꯤ ꯁꯥꯕ ꯃꯇꯝꯗ ꯆꯠ ꯆꯠꯂꯦꯕ꯫
ꯁꯣꯏꯔꯦ ꯑꯗꯨ ꯅꯥꯒꯅꯤ꯫
ꯃꯤꯗꯤ ꯑꯌꯨꯛ ꯉꯟꯇꯥ ꯆꯠꯂꯒ ꯁꯨꯔꯨꯔꯒ ꯅꯨꯡ ꯑ ꯅꯣ ꯒꯤ ꯅꯨꯡꯊꯤꯟꯒꯤ ꯅꯨꯡꯁꯥ ꯁꯥꯕ ꯇꯥꯏꯃꯤꯡꯗꯣ ꯄꯣꯊꯥꯔꯒꯅꯦ ꯅꯨꯡꯗꯥꯡꯗ ꯑꯃꯨꯛ ꯏꯅꯨꯡ ꯗꯥꯡ ꯋꯥꯏꯔꯝꯕ ꯑꯃꯨꯛ ꯁꯨꯕꯅꯦꯕ꯫ ꯑꯩꯈꯣꯏꯗꯤ ꯀꯥꯏꯗꯒꯤ ꯑꯌꯨꯛꯇꯥ ꯅꯨꯡꯁꯥ ꯁꯥ ꯁꯥꯗꯕ ꯇꯥꯏꯃꯤꯡꯗꯨꯗ ꯀꯩꯅꯣ ꯃꯇꯝꯗꯨꯗ ꯄꯣꯊꯥꯔꯅꯤ꯫ ꯅꯨꯡꯁꯥ ꯁꯥꯕ ꯃꯇꯝꯗꯅ ꯑꯃꯨꯛ ꯊꯕꯛ ꯁꯨꯕ ꯆꯠꯀꯅꯤ ꯍꯥꯏꯗꯤ
ꯑꯗꯨꯗꯤ ꯁꯣꯏꯔꯦ꯫
ꯑꯣꯟꯅꯔꯦ ꯑꯩꯣꯏ ꯑꯣꯏꯅ ꯇꯧꯔꯤꯁꯦ
ꯑꯣꯗꯔꯦ
ꯑꯗꯨꯒ ꯍꯌꯦꯡ ꯊꯥꯡꯖꯅꯤ ꯍꯌꯦꯡ ꯁꯨꯔꯒ ꯇꯪꯈꯥꯏ ꯆꯟꯒꯗ꯭ꯔꯣ
ꯎꯝ ꯆꯠꯂꯣꯏ ꯋꯥꯠꯂꯤ ꯃꯁꯤ ꯂꯧ ꯈꯣꯡ ꯑꯃ ꯑꯃꯈꯛꯇꯅꯦ ꯆꯥꯎꯕꯗꯨꯣ
ꯏꯁ ꯑꯕꯣ ꯈꯠꯇꯠꯇ
ꯎꯝ
ꯑꯣ ꯀꯩꯅꯦꯕꯅꯦ ꯄꯣꯊꯥꯔ ꯄꯣꯊꯥꯔ ꯂꯩ ꯃꯥꯥꯏꯗꯗꯤ
ꯁꯨꯕ ꯌꯥꯗꯦꯕ ꯅꯣꯡ ꯅꯨꯡꯁꯥ ꯁꯥꯃꯟꯕꯒꯤ
ꯎꯝ
ꯌꯥꯝ ꯅꯨꯡꯁꯤꯌꯦ ꯅꯣꯏ ꯋꯥꯅ ꯁꯨꯔ ꯁꯨꯕꯗꯣ ꯋꯥꯅ ꯁꯨꯔꯨꯔꯗꯤ ꯄꯥꯏ ꯂꯩꯇꯦꯅꯀꯣ
ꯎꯝ ꯀꯥꯏ ꯇꯇꯦ
ꯀꯩ ꯃꯊꯦꯜ ꯆꯥꯒꯦ ꯉꯁꯤꯗꯤ
ꯉꯁꯤ ꯏꯅꯥꯅ ꯄꯥꯕꯗ ꯆ ꯀꯦꯖꯤ ꯇꯪꯈꯥꯏꯃꯨꯛ ꯑꯣ ꯑꯣ ꯍꯥꯏꯒꯅꯨ
ꯌꯦ ꯀꯩ ꯍꯥꯏꯌꯨ ꯍꯥꯏꯅꯗꯤꯦ
ꯑꯣ ꯑꯣ ꯑꯣ ꯍꯥꯎꯕ꯭ꯔꯥ ꯑꯗꯨꯃꯥꯏꯅ ꯍꯥꯏꯒꯦꯗꯤ ꯍꯥꯏꯗꯤ
ꯍꯣꯏ ꯍꯥꯎꯕ꯭ꯔꯥ
ꯎꯝ ꯊꯥꯎ
ꯎ ꯆꯥꯛꯇꯤ ꯐꯤ ꯌꯥꯝ ꯆꯥꯁꯤꯜꯂꯝꯕꯅꯦ ꯑꯗꯨꯗꯤ ꯅꯪꯗꯤ ꯏꯟꯖꯥꯡ ꯍꯥꯎꯕ ꯃꯇꯝꯗꯅ ꯌꯥꯝ ꯆꯥꯕ ꯍꯥꯎꯇꯕ ꯀꯥꯟꯗꯅ ꯈꯤꯇꯪ ꯆꯥꯕꯀꯣ
ꯎꯝ ꯑꯗꯨꯅꯤ
ꯆꯥꯛ ꯍꯥꯏꯕꯁꯤ ꯆꯥꯡ ꯑꯃꯗ ꯆꯥꯒꯗꯕꯅꯦ
ꯅꯝꯗꯦ ꯑꯗꯣ ꯌꯦꯟꯁꯥꯡ ꯍꯥꯎꯇ꯭ꯔꯗꯤ ꯆꯥꯛ ꯆꯪꯗ꯭ꯔꯦꯕ
ꯆꯂ ꯊꯕ ꯌꯥꯗꯦ ꯄꯨꯡꯁꯥ ꯆꯥꯒꯗꯕꯅꯤ ꯔꯅꯦ ꯅꯣꯏ ꯃꯥꯗꯤ
ꯎꯝ ꯐꯤꯂꯝꯒꯤꯌꯦꯔ ꯂꯩ
ꯑꯥꯏꯃꯤꯟ
ꯀꯔꯤ ꯀꯔꯤꯌꯦ
ꯍꯥꯏ ꯉꯁꯤ ꯊꯕꯛ ꯇꯧꯔꯨꯕꯒꯤ ꯋꯥꯕꯒꯤ ꯅꯪ ꯑꯗꯨꯠꯇ ꯍꯌꯦꯡ ꯍꯥꯒꯠꯄ ꯉꯝꯗꯧ ꯃꯥꯟꯗ꯭ꯔꯦ
ꯑꯗꯨꯅꯦ ꯊꯥꯡꯅ ꯀꯔꯤꯅꯣ ꯀꯔꯤꯅꯣ ꯇꯧꯕꯒꯤ ꯀꯣ ꯑꯩꯒꯤ ꯈ꯭ꯋꯥꯡꯒꯤ ꯅꯥꯀꯟ ꯅꯥꯀꯟꯁꯦ ꯂꯣꯏ ꯅꯥꯒꯅꯤ ꯍꯌꯦꯌꯦ ꯑꯩ ꯈꯨꯠꯁꯨ
ꯊꯥꯡ ꯊꯥꯡꯅ ꯇꯧꯈꯔꯕ
ꯊꯥꯡꯖꯧꯗꯨꯅ ꯑꯩꯅ ꯇꯧꯕꯅꯤꯅꯦꯍꯦ ꯅꯕꯦꯝꯃ ꯑꯩꯅ
ꯊꯥꯡꯖꯧꯗꯨꯅ ꯀꯩꯅꯣ ꯈꯦꯠꯇꯜꯂꯒ ꯌꯨꯄꯥꯛꯗꯨꯅ ꯑꯃꯨꯛ ꯇꯧꯋꯤꯔꯣ
ꯎ ꯋꯥꯔꯤꯔꯁ
ꯊꯕꯛꯁꯨ ꯑꯃꯨꯛ ꯋꯥꯗꯕ ꯀꯅꯥ ꯂꯩꯒꯦꯅꯦ
ꯍꯣꯏ ꯂꯥꯛꯑꯣ
ꯃꯤꯑꯣꯏ ꯃꯤꯑꯣꯏꯕꯒꯤ ꯄꯨꯟꯁꯤ ꯍꯥꯏꯁꯤꯗꯤ ꯎ ꯅꯣꯡꯃꯒ ꯆꯥ ꯍꯤꯡꯉꯣ ꯍꯤꯉꯣꯅ ꯏꯁꯣꯔꯅ ꯁꯦꯝꯕꯤ ꯁꯦꯝꯕꯤꯈ꯭ꯔꯕꯅꯦ
ꯑꯥꯥ
ꯑꯁ ꯑꯩ ꯅꯪꯒꯟꯁꯦ ꯍꯥꯒꯠꯆꯔꯛꯑꯦꯍꯦ
ꯃꯟꯗꯦꯗꯅꯦ
ꯍꯣꯏ
ꯄꯤꯂꯣ ꯀꯣꯕꯔꯁꯨ ꯂꯧꯕꯅꯤꯀꯣ ꯅꯤꯡꯁꯤꯡꯉꯣ ꯄꯤꯂꯣ ꯀꯣꯕꯔꯅꯦ ꯀꯟꯇꯦꯅꯔ ꯕꯣꯛꯁꯅꯦ ꯑꯗꯨꯒ ꯑꯥ ꯇꯧꯋꯦꯜꯅꯦ ꯑꯗꯨꯒ
ꯐꯗꯤ
ꯎꯝ ꯐꯠꯇꯤ ꯐꯗꯤꯗꯨꯅꯦ ꯑꯣ ꯐꯗꯤ ꯑꯗꯨꯒ ꯑꯥ ꯆꯥꯛ ꯊꯣꯡ ꯃꯩ ꯑꯦꯂꯦꯛ ꯃꯩꯒꯤꯗꯣ ꯆꯥꯛ ꯏꯟꯁꯥꯡꯁꯨ ꯊꯣꯛꯅꯕꯗꯣ
ꯍꯣꯏ ꯍꯣꯏ
ꯑꯗꯨꯁꯨ ꯂꯧꯒꯅꯤ ꯎꯝ ꯄꯣꯠ ꯃꯌꯥꯝ ꯑꯃ ꯂꯧꯒꯅꯤ ꯅꯪ ꯑꯩꯕꯨ ꯑꯃꯨꯛ ꯊꯤꯟꯕꯤꯒꯦꯔꯥ
ꯊꯤꯟꯕꯤꯒꯦ ꯊꯤꯟꯕꯤꯒꯦ ꯅꯣꯏꯕꯨ ꯅꯣꯏ ꯗꯔꯀꯥꯔ ꯂꯩꯕ ꯃꯇꯝꯗꯅꯤꯅꯦ ꯑꯩꯈꯣꯏꯅ ꯃꯇꯦꯡ ꯄꯥꯡꯉꯦ ꯍꯥꯏꯔꯤꯁꯦ
ꯎꯝ ꯑꯗꯨꯅꯦ ꯑꯩꯗꯤ ꯅꯪꯕꯨ ꯄꯥꯡꯕ ꯉꯝꯗ꯭ꯔꯦꯅꯦ ꯁꯥꯥꯎꯒꯅꯨꯀꯣ
ꯅꯣꯏꯗꯤ ꯄꯥꯡꯉꯣꯏꯗ ꯉꯝꯒꯦꯔꯥ ꯉꯝꯃꯣꯏꯒꯦꯔꯥ ꯅꯣꯏꯗꯤ ꯃꯤ ꯃꯤꯒꯤ ꯈꯟꯗꯕꯅꯤꯅ
ꯑꯗꯨ ꯅꯠꯇꯤꯌꯦ ꯅꯪꯁꯨ
ꯃꯤꯒꯤ ꯗꯔꯀꯥꯔ ꯗꯔꯀꯥꯔ ꯂꯩꯕꯗꯣ ꯑꯁꯨꯛ ꯑꯁꯨꯛ ꯗꯔꯀꯥꯔ ꯂꯩ ꯂꯩꯔꯝꯒꯅꯤꯀꯣ ꯀꯧ ꯍꯥꯏꯕꯗꯣ ꯈꯟꯗꯦꯕ
ꯈꯜꯂꯦ ꯈꯜꯂꯦ ꯎꯄꯥꯏ ꯂꯩꯇꯕꯒꯤꯅꯤ
ꯌꯥꯔꯦꯗ ꯇꯥꯅꯤꯡꯗꯦꯕ
ꯍꯦ
ꯇꯅꯤꯡꯗꯦ ꯇꯅꯤꯡꯗꯦ ꯇꯅꯤꯡꯗꯦ ꯇꯅꯤꯡꯗꯦ ꯇꯥꯅꯤꯡꯗꯦ ꯇꯥꯅꯤꯡꯗꯦ ꯇꯥꯅꯤꯡꯗꯦ ꯃꯤꯑꯣꯏꯕ ꯍꯥꯏꯕꯁꯤꯀꯣ
ꯆꯥꯁꯦ
ꯆꯥꯁꯦ ꯆꯥꯁꯦ ꯃꯤꯑꯣꯏꯕ ꯍꯥꯏꯕꯁꯦꯀꯣ ꯈꯪꯗꯦ
ꯑꯩ ꯑꯩ ꯂꯧꯕꯤꯒꯦ ꯃꯟꯗꯦꯗ ꯑꯩ ꯂꯧꯕꯤꯒꯦ ꯀꯣ
ꯏꯁ ꯏꯁ ꯄꯩꯁꯥ ꯌꯥꯝ ꯄꯥꯏꯕ ꯃꯥꯜꯂꯤꯀꯣ
ꯄꯩꯁꯥ ꯂꯩꯇꯦ ꯂꯨꯠ ꯀꯔꯤꯅꯣꯗꯣ ꯂꯣꯇ꯭ꯔꯤꯗꯣ ꯐꯪꯉꯗꯤ ꯑꯥ ꯃꯔꯨꯞꯀꯤꯗꯣ ꯑꯗꯨ ꯐꯪꯉꯗꯤ ꯑꯩ ꯂꯩ
ꯉꯁꯤ ꯌꯣꯜꯂꯕꯣ
ꯍꯥꯥ
ꯉꯁꯤ ꯌꯣꯜꯂꯕꯕ
ꯌꯣꯜꯂꯦ ꯍꯌꯦꯡ ꯄꯩꯁꯥ ꯐꯪꯉꯅꯤ
ꯑꯣ ꯅꯣꯏ ꯅꯣꯏ ꯈꯨꯟꯒꯤ ꯃꯤꯅ ꯃꯤꯔꯣ
ꯀꯩꯅꯣ ꯊꯦꯡꯉꯝꯄꯧ ꯃꯆꯦꯅ ꯂꯧꯕ
ꯑꯣ ꯌꯥꯝ ꯐꯩꯅꯦ ꯑꯗꯨꯗꯤ ꯈꯔ ꯌꯥꯝꯅ ꯍꯨꯜꯂꯝꯕꯗꯤ ꯈꯔ ꯌꯥꯝ ꯐꯪꯒꯗꯕ
ꯎꯝ ꯑꯗꯨꯅꯤ
ꯑꯩꯗꯤ ꯂꯤꯁꯤꯡ ꯇꯔꯥ ꯂꯤꯁꯤꯡ ꯇꯔꯥꯗꯅ ꯀꯥ ꯕꯔꯥꯒꯤ ꯂꯣꯏ ꯄꯤꯊꯣꯛꯈ꯭ꯔꯅꯤ ꯂꯤꯁꯤꯡ ꯇꯔꯨꯛꯀ ꯆꯥꯃꯥꯄꯟꯗꯨ ꯄꯤꯊꯣꯛꯈ꯭ꯔꯦ ꯂꯨꯄꯥ ꯆꯥꯝꯃ ꯂꯦꯝꯅꯤ ꯑꯗꯨꯗꯒꯤ
ꯆꯦ ꯂꯤꯁꯤꯡ ꯇꯔꯥ ꯀꯥꯏꯅ
ꯂꯤꯁꯤꯡ ꯇꯔꯨꯛ ꯂꯤꯁꯤꯡ ꯇꯔꯨꯛꯀ ꯆꯃꯥꯄꯜ ꯍꯥꯏꯕꯅꯦ
ꯑꯣ
ꯑꯗꯨꯗꯨꯗꯤ ꯄꯄꯥ ꯆꯥꯝꯃ ꯂꯦꯝꯅꯦꯕ
ꯑ ꯊꯥꯎ ꯍꯥꯞꯄꯣ
ꯍꯣꯏ ꯏꯁ ꯊꯥꯎ ꯍꯥꯞꯄꯒꯤꯗꯤ ꯍꯣꯏꯅ ꯊꯥꯎ ꯑꯃꯨꯛ ꯍꯥꯞꯄ ꯇꯥꯔꯦ ꯊꯥꯎꯁꯨꯅꯦ ꯌꯥꯝ ꯑꯁ ꯈꯪꯗꯦꯗ ꯈꯥꯡ ꯈꯥꯡ ꯂꯥꯛꯇꯦꯗ ꯀꯟ ꯂꯅꯦ
ꯑꯣ ꯅꯪꯗꯤ ꯅꯨꯡꯇꯤꯒꯤ ꯆꯠꯄꯅꯤꯅ
ꯅꯨꯡꯇꯤꯒꯤ ꯆꯠꯄ ꯅꯠꯇꯦ ꯉꯁꯤꯁꯨ ꯀꯩꯅꯣ ꯆꯠꯂꯦꯕ ꯀꯩꯊꯦꯜ ꯃꯕꯤꯗ ꯍꯣꯏ ꯍꯨꯣꯏꯁꯦ ꯊꯤꯟꯕꯗꯣ ꯑꯃꯨꯛ ꯆꯠꯂꯦ ꯑꯗꯒꯤ ꯗꯔꯀꯥꯔ ꯂꯩꯕꯗꯣ ꯑꯗꯨꯝ ꯆꯠꯂꯦ ꯁꯤꯅꯤꯗ ꯍꯞꯇꯥ ꯑꯗꯨꯗꯤꯅꯦꯦ ꯄ ꯆꯥꯝꯃꯔꯤ ꯆꯥꯝꯃꯔꯤ ꯌꯥꯡꯈꯩꯃꯨꯗꯤꯤ ꯑꯗꯨꯝ ꯄꯩꯁꯥ ꯆꯪꯉꯦꯅ ꯊꯥꯎ ꯍꯥꯟꯕꯅꯦ
ꯑꯣ
ꯒꯥꯔꯤ ꯊꯧꯕꯁꯨꯅꯦ ꯑꯁ ꯄꯩꯁꯥ ꯑꯗꯨꯝ ꯆꯠꯈ꯭ꯔꯖꯥꯅꯤ
ꯎꯝ ꯑꯗꯨꯅꯤ ꯑꯗꯨꯅꯤ
ꯀꯩꯅꯣꯒꯤ ꯁꯥꯔꯦꯕꯤ ꯆꯇꯔꯤꯔꯦ ꯁꯔꯕꯤꯁ ꯀ ꯇꯕꯅꯦ ꯍꯥꯏꯐꯦꯠ ꯃꯊꯪ ꯃꯊꯪ ꯊꯥꯗ ꯑꯣꯏꯅ ꯆꯠꯂꯒꯦꯗ ꯆꯠꯂ ꯀꯥꯟꯗ ꯆꯠꯄꯕꯨꯗꯤ ꯌꯥꯔꯕꯅꯦ
ꯁꯔꯚꯤꯁꯁꯤꯡ ꯇꯧꯕꯁꯦ ꯀꯔꯤ ꯇꯧꯕ꯭ꯔꯥ
ꯁꯥꯔꯚꯤꯁꯁꯤꯡ ꯇꯧꯕꯒꯤ ꯒꯥꯔꯤꯗ ꯑꯩꯈꯣꯏꯒꯤ ꯏꯟꯖꯤꯟ ꯑꯣꯏꯜ ꯑꯍꯟꯕ ꯍꯥꯜꯂꯤ ꯏꯟꯖꯤꯟ ꯀꯩꯅꯣꯒꯤ ꯑꯦꯌꯥꯔ ꯐꯤꯜꯇꯔꯁꯨ ꯁꯤꯟꯕ ꯌꯥꯔꯦ ꯑꯩꯒꯤ ꯒꯤꯒꯌꯥꯔ ꯭ꯌꯥꯔꯒꯤ ꯊꯥꯎ ꯀꯩꯅꯣ ꯇꯧꯔꯅꯦ ꯆꯠꯂꯒꯗꯤ ꯂꯤꯁꯤꯡ ꯑꯃ ꯍꯦꯟꯗꯤ ꯑꯃꯨꯛ ꯆꯪꯒꯗꯣꯏꯅꯦ
ꯐ꯭ꯔꯔꯤ ꯅꯠꯇꯦ
ꯐ꯭ꯔꯤ ꯅꯠꯇꯦꯍꯦ ꯑꯩꯈꯣꯏꯒꯤ ꯊꯥꯎ ꯃꯃꯜ ꯀꯩꯀꯥꯗꯤ ꯄꯩꯁꯥ ꯑꯗꯨꯝ ꯄꯤꯕꯅꯦ ꯃꯣꯏꯅ ꯁꯔꯚꯤꯁꯁꯤꯡ ꯍꯥꯏꯗꯤ ꯐ꯭ꯔꯤ ꯑꯩꯗꯤ ꯐ꯭ꯔꯤ ꯑꯣꯏꯔꯔꯣꯏ ꯃꯇꯝ ꯍꯦꯜꯂꯕꯅꯦ ꯐ꯭ꯔꯤ ꯃꯇꯝ ꯐ꯭ꯔꯤ ꯐ꯭ꯔꯤ ꯃꯇꯝꯗ ꯂꯥꯛꯑꯒꯗꯤ ꯑꯩꯈꯣꯏꯒꯤ ꯀꯩꯅꯣ ꯆꯪꯉ ꯐ ꯃꯣꯏ ꯁꯤꯗꯣꯛꯑꯒ ꯁꯦꯝꯕ ꯈꯣꯠꯄꯗꯨꯗꯤ ꯑꯗꯨꯗꯤ ꯐ꯭ꯔꯤꯅꯦꯕꯀꯣ
ꯎꯝ
ꯑꯗꯨꯒ ꯊꯥꯎ ꯃꯃꯜ ꯀꯩꯀꯥꯗꯤ ꯐ꯭ꯔꯤ ꯅꯠꯇꯦ ꯄꯩꯁꯥ ꯂꯧꯗꯣꯏꯅꯦ
ꯑꯧ
ꯐ꯭ꯔꯤꯒꯤ ꯄꯣꯠꯇꯗꯤ ꯄꯥꯛ ꯐꯪꯗꯕꯅꯦ ꯑꯩꯈꯣꯏ ꯄ꯭ꯔꯤꯊꯤꯕꯤꯗꯀꯣ
ꯎꯝ ꯏꯁ ꯅꯒꯥꯟꯁꯦ ꯍꯥꯒꯠꯆꯩꯗ ꯇꯨꯝꯅꯤꯡꯗ꯭ꯔꯤꯕꯣ ꯊꯕꯛ ꯋꯥꯔꯨꯕꯅꯤꯅ
ꯇꯨꯝꯅꯤꯡꯗꯦ ꯅꯪꯒ ꯋꯥꯔꯤ ꯁꯥꯟꯅꯕ ꯅꯨꯡꯉꯥꯏ
ꯑꯩꯁꯨ ꯅꯪꯒ ꯋꯥꯔꯤ ꯁꯥꯕ ꯅꯨꯡꯉꯥꯏ
ꯅꯪꯒ ꯑꯗꯨꯝꯁ
ꯅꯪ ꯈꫭꯟꯖꯦꯜ ꯑꯗꯨꯝ ꯇꯥꯕꯗ ꯀꫭ ꯌꯥꯝ ꯀꯩ ꯍꯥꯏꯁꯤꯔꯥ ꯌꯥꯝ ꯅꯨꯡꯁꯤ ꯅꯨꯡꯁꯤꯕ ꯄꯣꯜꯂꯛꯑꯦꯕ
ꯎꯝ ꯌꯥꯝ ꯐꯩꯅꯦ
ꯍꯣꯏ ꯌꯥꯝ ꯐꯩ ꯍꯥꯏꯇꯥꯔꯦ ꯌꯥꯝ ꯅꯨꯡꯁꯤꯌꯦ
ꯎꯝ ꯐꯩ ꯐꯩ
ꯍꯦ ꯅꯨꯡꯁꯤꯕꯅ ꯅꯨꯡꯁꯤꯕꯅ ꯅꯨꯡꯁꯤꯕꯅ ꯁꯥꯏ ꯇꯣꯝ ꯑꫭꯝꯆꯥꯛꯅꯩꯅꯦ ꯋꯦꯗꯔꯁꯦ ꯌꯥꯝꯅ
ꯃꯟꯗꯦꯗꯅꯦ ꯅꯤꯡꯊꯧꯀꯥꯗꯅꯦ
ꯍꫭꯏ
ꯆꯥꯕ꯭ꯔꯣ ꯇꯥꯕ꯭ꯔꯣ
ꯍꯣꯏ ꯇꯥꯏꯌꯦ ꯇꯥꯗꯕ꯭ꯔꯣ
ꯎꯝ ꯆꯥꯛ ꯆꯥꯛ ꯉꯥꯎꯕꯗꯣ
ꯎꯝ
ꯑꫭ ꯑꫭ ꯑꯗꯣ ꯑꯗꯨ ꯆꯥꯛ ꯉꯧꯕꯗꯣ꯫
ꯍꫭꯏ
ꯑꯗꯨꯒ ꯎꯝ ꯃꯔꯤ ꯃꯔꯤ ꯆꯠꯄꯗꯣ ꯈꯪꯕ꯭ꯔꯥ
ꯀꯔꯤ ꯃꯔꯤ ꯃꯔꯤ ꯆꯠꯕ꯭ꯔꯣ
ꯇꯤꯟꯊ꯭ꯔꯣꯛ ꯀꯨꯝꯕꯗꯣ
ꯇꯤꯟꯊ꯭ꯔꫭꯛꯀꯨꯝꯕ ꯃꯔꯤ ꯃꯔꯤ ꯆꯠꯄ ꯃꯔꯤ ꯃꯔꯤ ꯆꯠꯄ ꯀꯩꯅꯣꯅꯦ ꯑꯍꯤꯡꯕ꯭ꯔꯣ
ꯁꯤꯅ ꯍꯧꯕꯗꯣ
ꯁꯤꯅ ꯍꯧꯕ
ꯎꯝ‌꯫
ꯄꯥꯟꯕꯤꯔꯣ ꯀꯩꯅꯣ
ꯆꯥꯕꯗꫭ
ꯑꯩꯁ ꯈꯪꯗ꯭ꯔꯦꯗ ꯅꯠꯇꯦ ꯄꯥꯝꯕꯤ ꯑꯣꯏꯅ ꯀꯩꯅꯣ ꯍꯧꯕ꯭ꯔꯥ ꯅꯠ ꯇ꯭ꯔꯒ ꯀꯩꯅꯣꯗꯥ ꯖꯤ ꯖꯤ ꯖꯤꯕ ꯖꯤꯕ꯭ꯔꯥꯕ
ꯇꯦꯜꯗ ꯐꯪꯕꯗꯣ ꯍꯥꯏꯕꯅꯤꯅꯦ
ꯑꯣ ꯆꯧꯔꯣ
ꯑꯥ ꯑꯗꯣ ꯑꯅꯤ ꯆꯥꯔꯁꯤꯀꯣ ꯑꯩ ꯑꯣꯐꯔ ꯇꯧꯕꯤꯒꯦ꯫
ꯍꯣꯏ ꯄꯩꯁꯥ ꯌꯥꯝ ꯄꯥꯏꯔ ꯃꯥꯜꯂꯦ꯫
ꯄꯩꯁꯥ ꯄꯥꯏꯗꯦ ꯑꯩ ꯑꫭꯐꯔ ꯇꯧꯒꯦ ꯑꯗꫭ
ꯅꯩꯅ ꯑꯣꯐꯔ ꯇꯧꯔꯛꯄꯗꯨꯅꯦ ꯑꯩꯅ ꯉꯥꯏꯔꯤꯁꯦ꯫
ꯎꯝ ꯑꯣꯐꯔ ꯇꯧꯒꯦ꯫ ꯅꯪꯒꯤꯁꯨ ꯅꯣꯡꯃꯗꯁꯨ ꯑꯁ ꯀꯔꯤꯁꯨ ꯇꯧꯕꯤꯕ ꯉꯝꯗꯦ꯫
ꯅꯨꯡꯉꯥꯏꯅ ꯍꯣꯏ ꯑꯩ ꯑꯩ ꯂꯥꯛꯄꯗ ꯄꯣꯠ ꯃꯌꯥꯝ ꯌꯥꯝ ꯄꯤꯕꯤꯔꯤꯗꯨꯗꯤ ꯏꯟꯖꯥꯡ ꯏꯟꯖꯥꯡ ꯏꯟꯖꯥꯡ ꯅꯥꯄꯤꯗꯒꯤ ꯀꯩꯅꯣꯗꯒꯤ ꯑꯗꯨ ꯐꯥꯎ ꯌꯥꯝ ꯐꯔꯕꯅꯤꯗ ꯃꯤ ꯑꯗꯣꯞ ꯄꯥꯅ ꯀꯩꯔꯤꯁꯨ ꯑꯗꯨꯃꯥꯏꯅ ꯄꯤꯕꯤꯔꯛꯅꯕ ꯃꯤ ꯂꯩꯇꯦꯗꯥ
ꯎꯝ
ꯇꯥꯕ꯭ꯔꯣ
ꯇꯏꯌꯦ
ꯌꯥꯝ ꯇꯨꯝꯅꯤꯡꯉ ꯃꯥꯜꯂꯦꯗ ꯅꯪꯒꯤ ꯈꯣꯟꯖꯦꯜꯗꯣ ꯈꯔ ꯁꯣꯟꯊꯈ꯭ꯔꯦ ꯀꯣ
ꯇꯨꯝꯅꯤꯡꯗꯦ
ꯇꯝꯅꯤꯡꯉ ꯃꯥꯜꯂꯦ ꯈꯪꯉꯤ
ꯇꯨꯝꯅꯤꯡꯗꯦ ꯍꯥꯏꯔꯒ ꯋꯥꯏꯑꯦꯕ